ꯇꯥꯌꯦ꯫
ꯑꯁ ꯍꯤꯞꯄꯒ ꯂꯩ ꯁꯥꯃꯟꯕꯒꯤ ꯐ꯭ꯂꯣꯔꯗ ꯈꯔ ꯏꯪꯉꯦ ꯍꯥꯏꯅ꯫
ꯆꯥꯛ ꯑꯩꯗꯤ ꯆꯛ ꯆꯥꯔꯒ ꯂꯩ꯫
ꯀꯔꯤ ꯍꯦꯟꯖꯥꯡ꯫
ꯁꯥ꯫
ꯏꯁ ꯍꯥꯎꯋꯤꯅꯦ꯫ ꯍꯥꯎꯋꯤꯅꯦ ꯅꯣꯏꯗꯤ꯫
ꯎꯝ꯫
ꯅꯊꯟꯇꯗ ꯆꯥꯔꯒ ꯂꯩꯔꯣ ꯀꯅꯥꯅ ꯆꯥꯔꯒ ꯂꯩꯌꯦ꯫
ꯀꯅꯥꯁꯨ ꯂꯩꯇꯦ꯫
ꯀꯥꯏ ꯆꯠꯅꯈ꯭ꯔꯒꯦ ꯑꯗꯨ ꯅꯣꯏ ꯌꯨꯝꯗꯨ
ꯈꯪꯗꯦ ꯀꯔꯤ ꯀꯔꯤ ꯊꯕꯛꯇꯣ ꯆꯠꯈ꯭ꯔꯦ꯫
ꯁꯤ ꯌꯥꯝ ꯐꯩꯅꯦ ꯑꯗꯨꯗꯤ꯫ ꯑꯩꯗꯤ ꯑꯁ ꯇꯨꯝꯃꯒ ꯂꯩ꯫ ꯇꯂꯦ ꯅꯨꯡꯁꯥ ꯁꯥꯕꯒꯤ꯫ ꯅꯪꯗꯤ ꯀꯥꯏ ꯆꯛꯀꯅꯤ ꯌꯨꯝꯗ ꯂꯩꯗ꯫ ꯑꯩꯗꯤ꯫
ꯑꯩꯗꯤ ꯑꯣꯛ ꯆꯥꯛ ꯄꯤꯅꯤꯉꯥꯏ ꯆꯀꯅꯤ꯫
ꯂꯅꯖꯠꯇꯣꯏꯅꯣ
ꯑꯩ
ꯏꯊꯟꯇ
ꯎꯝ
ꯅꯆꯦꯗꯤ ꯌꯥꯎꯔꯣꯏꯗ꯭ꯔꯣ
ꯁꯇꯔꯤ ꯆꯠꯀꯩꯅ ꯃꯥ ꯑꯗꯨ
ꯅꯁꯦ ꯊꯕꯛ ꯌꯥꯝ ꯐꯩꯌꯦꯀꯣ
ꯎꯝ ꯄꯔꯤꯟꯁꯥꯟꯁꯕ꯭ꯔ ꯅꯟꯗꯤ ꯍꯥꯏ ꯍꯥꯏꯕ꯭ꯔꯣ ꯑꯩ ꯇꯥ
ꯆꯒꯦꯝ ꯄꯣꯝꯕ ꯆꯥꯏ ꯆꯒꯦꯝꯗꯨ ꯈꯪꯉꯤꯗꯅ
ꯎꯝ
ꯑꯗꯨ ꯆꯥꯏꯌꯦ ꯍꯥꯎꯋꯦ ꯍꯥꯎꯕꯗꯤ ꯅꯪ ꯆꯥꯒ ꯌꯥꯝ ꯊꯦꯡꯅ ꯆꯥꯏꯅꯦꯒꯩꯗꯧꯕꯤꯔꯣ ꯍꯧꯒꯠꯄꯗꯣ ꯊꯦꯡꯕꯤꯔꯣ
ꯌꯥꯝꯖ ꯍꯦ
ꯊꯦꯡꯅ ꯆꯥꯏ ꯍꯥꯏꯕꯅꯦ ꯑꯩꯅ ꯍꯥꯏꯕꯗꯤ ꯉꯟꯗꯦ ꯍꯥꯏꯕ
ꯊꯕꯛ ꯂꯥꯛꯏꯕꯒꯤ
ꯀ꯭ꯔꯤꯊꯕ ꯂꯩꯗꯕꯅ
ꯇꯨꯃꯅꯦ
ꯇꯨꯝ ꯊꯕꯛꯅꯤ ꯀꯥꯏ ꯊꯦꯡꯅꯒꯠꯄ ꯊꯦꯡꯅ ꯍꯧꯒꯠꯄꯤ ꯑꯣꯏꯔꯕꯝꯅꯦ ꯅꯪꯅ ꯑꯣ ꯆꯥꯛ ꯄꯤꯕꯤꯗ ꯄꯨꯡ ꯀꯌꯥꯗ ꯆꯥꯠꯇꯣꯏꯅꯣ ꯑꯗꯨꯗꯤ
ꯆꯥꯛ ꯆꯥꯕ ꯂꯣꯏꯕ ꯀꯥꯟꯁꯤ ꯆꯛꯅꯤ
ꯑꯣ ꯊ ꯅꯥꯊꯟꯇ ꯆꯠꯇꯣꯏꯅꯦ ꯍꯥꯏꯕ
ꯎꯝ ꯑꯗꯨ ꯅꯥ ꯐꯔꯦ
ꯏꯊꯟꯗ ꯆꯠꯄ ꯅꯨꯡꯉꯥꯏꯕ꯭ꯔꯣ ꯃꯤꯒ ꯃꯤꯒ ꯆꯥꯃꯤꯟꯅꯅꯕ ꯁꯨꯔꯛꯇꯦ
ꯊꯅ ꯆꯄꯅꯅꯨꯡꯉꯥꯏ
ꯎ ꯉꯥꯡꯗꯨꯕꯨ ꯅꯍ ꯏꯁꯩ ꯊꯥꯔꯒ ꯆꯠꯂꯤꯗ ꯑꯗꯨꯅ
ꯎꯝ ꯆꯅꯤ ꯍꯎꯗ ꯁꯏ ꯁꯥꯒꯔꯒ ꯆꯥꯛꯅꯤ
ꯃꯤ ꯀꯅꯥꯝꯇ ꯊꯦꯡꯅꯗ꯭ꯔꯣ ꯅꯪꯗꯤ ꯑꯗꯨꯗ ꯊꯅ ꯗꯦ ꯂ ꯆ ꯄꯥ꯭ꯋꯥꯗꯤ ꯊꯦꯡꯅꯗ꯭ꯔꯣ
ꯑꯃ ꯑꯅꯤ
ꯃꯔꯥꯡ ꯃꯔꯥ ꯊꯥꯏꯅꯕ
ꯃꯔꯥꯡ ꯃꯔꯥꯡ ꯎꯝ
ꯑꯣ ꯅꯨꯡꯉꯥꯏꯅꯦ ꯂꯥꯛꯄ ꯀꯥꯟꯗ ꯄꯨꯡ ꯀꯌꯥꯗꯗꯤ ꯑꯗꯨꯝ ꯂꯥꯛꯄ꯭ꯔꯣ ꯑꯗꯨꯗꯒꯤ ꯅꯪꯅ ꯑꯣꯛꯆꯥꯛ ꯄꯤꯕꯗꯣ ꯄꯨꯡꯕꯔꯣ ꯄꯨꯡ ꯑꯃꯗ ꯑꯗꯨꯝ ꯂꯥꯛꯄꯔꯣ ꯌꯨꯝꯗ
ꯔ ꯂꯥꯛꯀꯅꯤ ꯑ ꯉꯁꯤꯗꯤ ꯌꯨꯝꯗ ꯂꯩꯒꯦꯔꯣ ꯀꯔꯤꯁꯨ ꯊꯔꯤ ꯆꯕꯔꯦ
ꯆꯠꯂꯣꯏ ꯅꯪꯗꯤ ꯅꯪꯗꯤ ꯑꯣꯛꯆꯥꯛ ꯄꯤꯕ ꯆꯠꯀꯅꯤꯀꯣ ꯅꯃꯥꯟꯅꯕ ꯀꯧꯋꯣ ꯅꯊꯟꯇꯗ ꯆꯠꯄ ꯅꯨꯡꯉꯥꯏꯗ꯭ꯔꯗꯤ ꯅꯃꯥꯟꯅꯕꯒꯨꯝꯕꯗ ꯀꯧꯋ ꯀꯧꯗꯦ ꯅꯪ
ꯆꯠꯅꯤꯡꯗꯦ ꯑꯩ ꯑꯩ ꯈꯨꯜꯗ ꯆꯠꯅꯤꯡꯉꯦ
ꯑꯩ ꯈꯛꯇ ꯆꯠꯅꯤꯡ ꯀꯥꯏ ꯅꯁꯥꯏꯅ ꯊꯟꯗ ꯂꯩꯕꯁꯦ ꯌꯥꯝ ꯄꯥꯕ ꯃꯥꯜꯂꯦ
ꯎꯝ
ꯍꯧꯖꯤꯛ ꯆꯨꯅ ꯊꯟꯊꯔ ꯂꯩꯔꯤꯁꯅꯣ ꯌꯨꯝꯗ ꯀꯅꯥꯝꯇ ꯂꯩꯇ꯭ꯔꯦ
ꯎꯝ ꯀꯅꯥꯁꯨ ꯂꯩꯇꯦ
ꯅꯨꯃꯁꯨ ꯅꯨꯄꯥꯁꯨ ꯅꯣꯏ ꯏꯆꯦꯁꯨ ꯅꯣꯏ ꯏꯅꯝꯃꯁꯨ ꯂꯣꯏ ꯇꯥꯅꯈ꯭ꯔꯕꯣ
ꯆꯥꯛꯈꯔꯦ
ꯑꯣ ꯅꯨꯡꯉꯥꯏꯔꯝꯃꯣꯏꯅ ꯑꯗꯨꯝ ꯏꯊꯟꯗ ꯂꯩꯕꯁꯦ
ꯅꯨꯡꯉꯥꯏꯑꯦ
ꯅꯨꯡꯉꯥꯏ ꯀꯥꯏꯅ
ꯌꯥꯝ ꯅꯨꯡꯉꯥꯏ ꯅꯪ ꯇꯥꯎ ꯅꯤꯡ ꯅꯤꯡꯕꯗꯣ ꯇꯥꯎ ꯑꯣꯏ ꯍꯥ
ꯅꯪꯁꯦ ꯀꯣꯏꯕ ꯈꯣꯠꯄ ꯆꯠꯇ꯭ꯔꯣ
ꯄꯩꯁꯥ ꯂꯩꯇꯦꯅ ꯑꯗꯨ
ꯅꯣꯏ ꯅꯣꯏ ꯈꯨꯟꯗ ꯄꯥꯔꯛꯀꯨꯝꯕ ꯀꯣꯏꯠꯐꯝꯒ ꯂꯩꯇꯕ꯭ꯔꯣ ꯂꯩꯇꯦ
ꯎꯝ ꯅꯣꯅꯦ ꯑꯗꯨ ꯀꯔꯤꯁꯨꯨ ꯂꯩꯥꯏꯇ
ꯑꯗꯨ ꯅꯣꯏ ꯑꯗꯨꯗꯤ ꯅꯪ ꯀꯩꯀꯩ ꯑꯗꯨꯝ ꯌꯨꯝꯗ ꯑꯗꯨꯝ ꯂꯩꯔꯣ ꯁꯨꯇꯤ ꯂꯩꯔꯗꯤ ꯆꯠꯊꯣꯛꯇꯦ
ꯅꯤꯡꯊꯧ ꯀꯥꯕꯗ ꯏꯝꯐꯥꯜ ꯆꯠꯀꯅꯤ
ꯑꯣ ꯀꯅꯥꯒ
ꯏꯆꯦ ꯏꯄꯥ
ꯅꯣꯏ ꯅꯆꯦꯁꯨ ꯆꯠꯇꯣꯏꯔ ꯑꯃꯨꯛꯀꯥ
ꯎꯝ
ꯑꯃꯨꯛꯀ ꯍꯜꯂꯛꯑꯣꯅꯤꯁꯦꯗꯤ
ꯎꯝ
ꯑꯣ ꯅꯣꯏ ꯅꯣꯏ ꯕꯥꯁꯨ ꯆꯠꯇꯣꯏꯔ ꯑꯗꯨꯗꯤ
ꯍꯥ
ꯅꯣꯏ ꯕꯕꯥꯁꯨ ꯆꯠꯅꯤꯡꯉꯥꯏꯔꯣ ꯑꯗꯣ ꯅꯣꯏꯅꯤ ꯈꯛꯇꯪ ꯆꯠꯅꯤꯡꯉꯥꯏꯔꯣ ꯅꯣꯏ ꯑꯍꯨꯝ ꯆꯠꯅꯤꯡꯉꯥꯏ
ꯑꯍꯨꯝ ꯆꯠꯅꯤ
ꯑꯣ ꯅꯆꯦꯅ ꯇꯧꯅꯉꯥꯏ ꯆꯠ ꯑꯣꯖꯥ ꯇꯧꯅꯉꯥꯏ ꯆꯠꯅꯕ ꯑꯗꯣ
ꯎꯝ ꯀꯅꯥ ꯀꯅꯥ ꯂꯩꯥꯕ꯭ꯔꯣ
ꯑꯩꯈꯣꯏꯁꯨ ꯏꯊꯟꯗ ꯂꯩ ꯇꯟꯗ ꯍꯤꯞꯄꯒ ꯂꯩꯔꯤꯅꯦ ꯁꯥꯃꯟꯕꯒꯤꯗꯤ ꯃꯤ ꯌꯥꯝꯗꯤ ꯁꯥꯕꯗꯣ ꯍꯩꯔꯦꯗꯅ
ꯅꯃꯥ ꯅꯄꯥꯥꯗꯤ
ꯑꯩꯈꯣꯏ ꯏꯃꯥ ꯏꯄꯥ ꯂꯩꯇꯦ ꯊꯕꯛ ꯂꯣꯏ ꯆꯠꯊꯣꯛꯈꯤꯑꯦ
ꯅꯪ ꯊꯕꯛ ꯂꯩꯇ꯭ꯔꯣ
ꯊꯕꯛ ꯂꯣꯏꯔꯦ ꯑꯩꯗꯤ ꯀꯣ ꯂꯤꯛ ꯐꯦꯡꯕ ꯋꯥꯏ ꯇꯥꯏꯕ ꯐꯤꯁꯨꯕ ꯈꯣꯠꯄ ꯂꯣꯏ ꯂꯣꯏꯔꯒ ꯁꯥꯃꯟꯕꯒꯤ ꯀꯥꯗ ꯆꯪꯉꯒ ꯍꯤꯞꯄꯒ ꯂꯩꯔꯤꯅꯤ ꯅꯪ ꯊꯕꯛ ꯂꯣꯏꯗ꯭ꯔꯤꯕꯣ ꯅꯪꯗ ꯆꯥꯛ ꯆꯔꯒꯗ ꯑꯩꯁ ꯆꯥꯛꯗꯣ ꯌꯥꯝ ꯊꯦꯡ ꯊꯦꯡꯅ ꯆꯥꯔꯦ ꯉꯟꯅ ꯉꯟꯅ ꯆꯥꯋꯣ ꯆꯥꯛꯇꯣ
ꯎꯝ
ꯊꯦꯡ ꯊꯦꯡ ꯆꯥꯖꯕ ꯍꯛꯆꯥꯡ ꯐꯠꯇꯕꯅꯦ
ꯍꯧꯒꯠꯄ ꯀꯥꯟꯗ ꯆꯥꯛ ꯆꯅꯤꯡꯗꯦ ꯑꯗꯣ
ꯑꯣ ꯄꯨꯡ ꯀꯌꯥꯗ ꯍꯧꯒꯠꯂꯦ ꯅꯪꯗꯤ ꯑꯗꯨꯨꯗꯤ ꯄꯨꯡ ꯀꯌꯥꯗ ꯍꯧꯒꯠꯂꯦ ꯅꯪꯗꯤ ꯇꯔꯨꯛ ꯃꯈꯥꯏ ꯇꯔꯦꯠ ꯃꯥꯄꯜ
ꯅꯤꯄꯥꯥꯜ
ꯑ ꯊꯦꯡꯉꯦ ꯑꯗꯨꯗꯤ ꯊꯕꯛ ꯂꯩꯇꯕꯅꯤꯅ ꯑꯗꯨꯝ ꯃꯊꯦꯡꯅ ꯍꯧꯒꯠꯂꯁꯨ ꯀꯥꯏꯗꯦꯗ
ꯎꯝ ꯀꯣꯂꯦꯖ ꯆꯠꯂꯗꯤ ꯁꯤꯛꯁ ꯌꯥꯎ ꯍꯧꯒꯠꯂꯅꯤ
ꯉꯟꯅ ꯉꯟꯅ ꯍꯧꯒꯠꯄꯗꯣ ꯇꯝꯃꯣ ꯅꯠ ꯇꯔ꯭ꯗꯤ ꯅꯪ ꯋꯥꯒꯅꯤ
ꯎꯝ ꯇꯝꯃꯁꯨ ꯀꯔꯤꯁꯨ ꯇꯧꯗꯦ
ꯉꯟꯅ ꯍꯧꯒꯠꯄꯗꯨ ꯈꯔ ꯅꯨꯡꯉꯥꯏꯕꯅꯦ ꯍꯛꯆꯥꯡꯗꯣ ꯌꯥꯝ ꯌꯥꯡꯕꯅꯦ ꯅꯡꯗꯤ ꯊꯦꯡ ꯊꯦꯡꯅ ꯍꯧꯒꯠꯂꯦꯅꯦ
ꯁꯦꯅꯥꯄꯇꯤꯗ ꯍꯣꯁꯇꯦꯜ ꯂꯩꯕ ꯀꯥꯟꯗꯣ ꯑꯦꯁ ꯐꯥꯏꯚ ꯊꯥꯔꯇꯤ ꯐꯥꯏꯚ ꯊꯥꯔꯇꯤ ꯐꯥꯏꯚ ꯀꯞꯅꯤꯡꯕꯗꯣ
ꯑꯣ
ꯂꯥꯏꯔꯤꯛꯁꯨ ꯄꯥꯗꯦ ꯍꯧꯒꯠꯂꯒ ꯐꯝꯕꯅꯦ
ꯍꯧꯒꯠꯂꯒ ꯑꯗꯨꯝ ꯎꯏꯕ꯭ꯔꯣ
ꯎꯝ ꯗꯤ ꯍꯣꯜꯗ ꯐꯝ ꯐꯝ ꯐꯝ ꯐꯝ
ꯍꯣꯁꯇꯦꯜꯒꯤ ꯄꯨꯟꯁꯤꯁꯨ ꯅꯨꯡꯉꯥꯏꯕꯅꯦ ꯑꯩꯁꯨ ꯍꯣꯁꯇꯦꯜ ꯂꯩꯔꯛꯑꯦꯕ ꯑꯗꯨ ꯑꯣꯏꯕꯒꯤ
ꯅꯪ ꯍꯣꯁꯇꯦꯜ ꯂꯩꯕ꯭ꯔꯣ
ꯅꯍꯥꯟ ꯊꯥ ꯑꯃ ꯑꯅꯤꯒꯨꯝꯕ ꯑꯗꯨꯝ ꯍꯣꯁꯇꯦꯜꯗ ꯂꯩ
ꯀ꯭ꯂꯥꯁ
ꯏꯂꯦꯚꯦꯟ ꯇ꯭ꯨꯋꯦꯜ ꯏꯂꯦꯚꯦꯟꯗ
ꯅꯪ ꯏꯂꯚꯦꯟ ꯇꯨꯋꯦꯜꯇ ꯀꯥꯏ ꯂꯩꯌꯦ
ꯑꯣ ꯏꯂꯚꯦꯟꯗ ꯎꯝ ꯊꯥ ꯑꯃꯅꯤ ꯑꯩ ꯅꯦ ꯑꯩ ꯕꯔꯥ ꯑꯩ ꯍꯣꯁꯇꯦꯜꯗ ꯂꯩꯕ
ꯍꯣꯁꯇꯦꯜ ꯂꯩꯕ ꯍꯣꯁꯇꯦꯜ ꯂꯩꯕ ꯑꯁ ꯇꯟꯕꯒꯤ ꯑꯃꯨꯛꯀ ꯚꯔꯥꯗ ꯑꯃꯨꯛꯀ ꯍꯣꯡꯖꯤꯟꯕ ꯑꯩꯅ
ꯑꯩꯁꯨ ꯑꯦꯝ ꯌꯨꯗ ꯑꯦ ꯗꯤ ꯑꯦꯝꯗ ꯂꯩꯔꯒ ꯔꯦꯟ ꯔꯦꯟ ꯂꯩꯅꯤꯡꯉꯤ ꯑ
ꯔꯦꯟ ꯂꯩꯕꯁꯨ ꯕꯔꯥ ꯂꯩꯕꯁꯨ ꯅꯨꯡꯉꯥꯏꯕ ꯑꯃ ꯍꯣꯁꯇꯦꯜꯗ ꯂꯩꯕꯁꯨ ꯅꯨꯡꯉꯥꯏꯕ ꯑꯃ ꯑꯁ ꯑꯅꯤꯃꯛ ꯅꯨꯡꯉꯥꯏꯗ ꯑꯗꯨꯝ ꯃꯔꯨꯞꯇꯣ ꯑꯩꯈꯣꯏꯒꯤ ꯄꯨꯛꯆꯦꯜꯒ ꯆꯞ ꯃꯥꯟꯅꯔꯗꯤꯀꯣ ꯂꯩꯃꯤꯟꯅꯕꯗ ꯅꯨꯡꯉꯥꯏꯕꯅꯦ ꯑꯗꯨ ꯅꯠꯇ꯭ꯔꯗꯤ ꯑꯁ ꯂꯩꯕ ꯅꯨꯡꯉꯥꯏꯇꯕꯅꯦ
ꯎꯝ ꯃꯔꯨꯞ ꯂꯩꯇ꯭ꯔꯗꯤ ꯑꯁ ꯌꯨꯝ ꯆꯠꯅꯤꯡꯉꯦ
ꯆꯥꯕ ꯂꯣꯏꯔꯕꯣ ꯆꯥꯛꯇꯣ ꯅꯪꯗꯤ
ꯎꯝ ꯂꯣꯢꯔꯦ
ꯑꯣ ꯏꯟꯖꯥꯡ ꯍꯥꯎꯒꯦ ꯊꯦꯡꯅ ꯆꯔꯅꯤ
ꯌꯥꯝꯅ ꯆꯥꯏꯌꯦ
ꯏꯟꯖꯥꯡ ꯍꯥꯎꯗꯤ ꯌꯥꯝ ꯆꯥꯕ ꯇꯥꯕ ꯌꯦꯟꯁꯥꯡ ꯍꯥꯎꯇꯔꯗꯤ ꯈꯖꯤꯛꯇꯪ ꯆꯥꯅꯤ ꯈꯪꯉꯦ
ꯏꯟꯁꯥꯡ ꯍꯥꯎ ꯍꯥꯎꯇ꯭ꯔꯁꯨ ꯆꯥꯏꯌꯦꯗ ꯑꯩꯗꯤ꯫
ꯌꯥꯝ ꯌꯥꯝ ꯆꯥꯕ꯭ꯔꯥ ꯅꯪꯗꯤ ꯏꯟꯖꯥꯡ ꯍꯥꯎꯇ꯭ꯔꯁꯨ
ꯎꯝ꯫
ꯑꯗꯨꯗꯤ ꯅꯪꯒꯤ ꯍꯛꯆꯥꯡꯁꯦ ꯌꯥꯝ ꯐꯖꯔꯝꯅꯤ ꯑꯗꯨꯗꯤ꯫ ꯅꯪ ꯅꯍꯥꯟꯗꯤ ꯀꯪꯕ꯭ꯔꯣ ꯅꯣꯏꯕ꯭ꯔꯣ?
ꯌꯥꯝꯅ ꯀꯪꯉꯦ꯫
ꯍꯧꯖꯤꯛꯀꯥꯟꯗꯤ
ꯆꯥꯛ ꯌꯥꯝ ꯆꯥꯔꯁꯨ ꯅꯣꯏ ꯅꯣꯏꯗꯦ ꯑꯩꯗꯤ꯫
ꯀꯗꯧꯕꯩꯔꯥ꯫
ꯈꯪꯗꯦ꯫ ꯅꯪꯗꯤ ꯅꯣꯏꯌꯦꯅꯥ ꯍꯧꯖꯤꯛꯀꯥꯟ꯫
ꯑꯣ ꯑꯩꯗꯤ ꯆꯥꯛ ꯌꯥꯝ ꯆꯥꯛ ꯌꯥꯝ ꯌꯥꯝ ꯆꯥꯕꯒꯤ ꯅꯣꯏꯕꯗꯣ ꯌꯥꯗ꯭ꯔꯦ ꯑꯃꯨꯛ꯫
ꯆꯥꯛ ꯌꯥꯝ ꯌꯥꯝ ꯆꯥꯔꯒ ꯊꯕꯛ꯫ ꯇꯧꯗꯦ ꯇꯨꯝꯔꯒ ꯂꯩꯌꯦ ꯑꯗꯨ ꯑꯗꯨꯒꯤꯅꯦ꯫
ꯑꯗꯨ ꯑꯩ ꯑꯗꯨꯑꫭꯏꯒ ꯑꯩꯕꯨ ꯎꯕꯁꯦ ꯑꯁ ꯅꯪ ꯌꯥꯗ꯭ꯔꯦ ꯅꯪ ꯑꯦꯛꯁꫪꯁꯥꯏꯖ ꯇꯧꯋꯣ꯫ ꯋꯥꯛꯀꯤꯡꯒꯨꯝꯕ ꯆꯦꯜꯂꯣ ꯌꯣꯒꯥꯒꯨꯝꯕ ꯁꯥꯟꯅꯑꯣ ꯍꯥꯏ ꯑꯅ ꯃꯤꯁꯤꯅ ꯍꯥꯏꯕꯗꯣ ꯑꯩꯅ꯫
ꯍꯧꯔꯣ ꯍꯥꯏꯌꯣꯗꯣ꯫
ꯑꯁ ꯃꯊꯟꯇ ꯅꯣꯏꯔꯄꯒꯤꯅꯦ ꯆꯥꯛ ꯌꯥꯝ ꯌꯥꯝ ꯆꯥꯒ ꯇꯨꯝꯕꯒꯤ ꯑꯁ ꯌꯥꯗ꯭ꯔꯦ ꯑꯩꯅ ꯍꯥꯏ ꯑꯩꯅꯁꯨ ꯑꯃꯨꯛꯀ ꯍꯥꯏꯕ ꯋꯥꯛꯀꯤꯡ ꯆꯠꯂꯣ ꯋꯥꯛꯀꯤꯡ ꯆꯠꯂꯣ ꯌꯦꯡꯕ ꯌꯥꯗ꯭ꯔꯦ ꯍꯥꯏꯌꯦꯕꯨ ꯌꯥꯝ ꯅꯣꯏꯕ ꯃꯥꯜꯂꯦ ꯑꯩꯁꯦ ꯃꯣꯏꯒꯤ ꯃꯤꯠꯇ꯫
ꯌꯥꯝꯗꯤ ꯅꯣꯏꯗꯦꯗ ꯅꯪ ꯅꯪ ꯌꯥꯝꯅ ꯀꯪꯕꯗꯣ ꯍꯧꯖꯤꯛꯀꯥꯟ ꯈꯔ ꯅꯣꯏ ꯅꯣꯏ ꯅꯣꯏꯕꯗꯣ ꯑꯗꯨ
ꯑꯗꯨ ꯑꯣꯏꯔꯝꯃꯤ ꯃꯥꯜꯂꯦ ꯑꯣ꯫ ꯑꯗꯨꯒꯤ ꯑꯣꯏꯔ ꯃꯥꯜꯂꯦ ꯃꯣꯏꯗꯣ ꯑꯩꯕꯨ ꯎꯕ ꯈꯨꯗꯤꯡ ꯅꯪꯁꯦ ꯀꯔꯤ ꯆꯥꯏꯔꯣ ꯀꯔꯤ ꯆꯥꯏ ꯌꯥꯝ ꯅꯣꯏꯌꯦ ꯅꯣꯏ ꯂꯣꯏꯅ ꯍꯥꯏꯌꯦ꯫ ꯑꯩꯅ ꯃꯊꯟꯗ ꯅꯣꯏꯈꯤꯕꯅꯦꯅ ꯍꯥꯏꯕ꯫
ꯊꯝꯃꯦꯀꯣ ꯑꯗꯨꯗꯤ꯫
ꯑꯗꯨꯗꯤ꯫
ꯎꯝ꯫